ꯍꯜꯂꯣ ꯍꯜꯂꯣ ꯇꯥꯕ꯭ꯔꯣ
ꯑ ꯇꯥꯔꯦ ꯇꯥꯔꯦ
ꯑꯣ ꯑꫭ ꯀ ꯀ꯭ꯔꯤ ꯂꯩꯔꯦ ꯅꯪ ꯈꯪꯉꯒ ꯅꯪ ꯐꯣꯟ ꯇꯧꯔ ꯏ ꯃꯥ
ꯑꯩꯅ ꯁꯨꯝ ꯅꯨꯡꯉꯥꯏꯔꯤꯕ꯭ꯔꯅ ꯍꯪꯒꯦꯅ ꯁꯨꯝ ꯇꯧꯔꯛꯄꯅꯤ ꯋꯥꯔꯤꯁꯨ ꯁꯥꯗ ꯀꯨꯏꯔꯦ ꯑꯗꯩꯁꯨ ꯅꯍꯥꯟꯗꯩ ꯊꯕꯛꯁꯦ ꯁꯨꯝ ꯆꯤꯟꯗꯅ ꯈꯣꯠꯇꯅ ꯂꯩꯔꯨꯔꯦ ꯋꯥꯔꯤꯁꯦ ꯁꯥꯕꯝ ꯂꯩꯇꯗꯅ ꯀꯣꯛ ꯇꯧꯔꯛꯏ
ꯑꯣ ꯅꯨꯡꯉꯥꯏꯔꯤ ꯅꯨꯡꯉꯥꯏꯔꯤ ꯅꯪꯗꯤ ꯅꯨꯡꯉꯥꯏꯔꯤꯕ ꯅꯠꯇ꯭ꯔꯣ
ꯅꯨꯡꯉꯥꯏꯔꯤ ꯑꯩꯁꯨ ꯑꯗꯨꯝ ꯎꯝ
ꯅꯪ ꯀꯩꯅꯣ ꯑ ꯁꯣꯁꯦꯜ ꯃꯦꯗꯤꯌꯥꯒꯨꯝꯕꯗꯤ ꯄꯥꯏꯗ꯭ꯔꯕ
ꯁꯣꯁꯦꯜ ꯃꯦꯗꯤꯌꯥꯁꯤ ꯁꯨꯝ ꯑꯦꯛꯖꯥꯝ ꯊꯥꯕꯅꯤꯅ ꯄꯥꯏꯕꯨꯗꯤ ꯄꯥꯏ ꯑꯗꯣ ꯍꯥꯟꯅꯒꯨꯝꯅ ꯑꯗꯨꯝ ꯇ꯭ꯋꯦꯟꯇꯤ ꯐꯣꯔ ꯑꯋꯥꯔ ꯄꯥꯏꯕꯕꯨꯗꯤ ꯑꯣꯏꯗ꯭ꯔꯦ ꯑꯗꯨ ꯄꯥꯏꯗꯤ ꯑꯗꯨꯝ ꯄꯥꯏ ꯈꯔ ꯈꯔ ꯅꯣꯝꯃꯩ ꯄꯥꯏꯗ꯭ꯔꯗꯤ ꯁꯨꯝ ꯅꯨꯡꯉꯥꯏꯇꯦꯗꯅ
ꯃꯥꯅꯤ ꯃꯥꯅꯤ ꯅꯣꯡꯃꯅꯤ ꯄꯥꯏꯍꯧꯗ꯭ꯔꯗꯤ ꯈꯪꯍꯧꯗꯦ ꯁꯨꯝ ꯐꯣꯟ ꯁꯨꯝ ꯄꯥꯏꯕꯁꯤꯗ ꯄꯨꯡꯁꯦ ꯑꯅꯤ ꯑꯍꯨꯝ ꯍꯧꯒꯤꯕ
ꯑꯣꯏꯌꯦ ꯑꯗꯨꯝ ꯄꯨꯔꯥ ꯑꯦꯗꯤꯛꯅꯦꯕ ꯑꯁꯤꯗ ꯆꯨꯔꯤꯁꯦ ꯑꯗꯨꯅ ꯍꯥꯏꯗꯤ ꯄꯥꯏꯗ꯭ꯔꯁꯨꯃꯨꯛ ꯌꯥꯄꫭꯟꯇꯦ ꯃꯇꯝ ꯃꯇꯝꯒꯤ ꯄꯥꯎꯗꯨꯁꯨ ꯎꯪ ꯍꯨꯝ ꯇꯥꯔꯦ ꯀꯩꯀꯩ ꯊꯣꯛꯏꯑꯗꯣ
ꯄꯅꯦ ꯑꯩ ꯄꯥꯎ ꯍꯥꯏꯕꯨ ꯅꯣꯡꯃꯒꯤ ꯄꯥꯎ ꯍꯥꯏꯕꯁꯤ ꯇꯥꯔꯨꯗ꯭ꯔꯕꯅꯦ ꯁꯣꯁꯦꯜ ꯃꯦꯗꯤꯌꯥ ꯑꯁꯤꯗꯒꯤ ꯑꯗꯨꯝ ꯑꯩꯒꯤ ꯄꯥꯎ ꯍꯥꯏꯔꯗꯤ ꯑꯗꯨꯗꯩ ꯑꯗꯨꯝ ꯀꯩꯅꯣꯝꯃ ꯊꯣꯛꯑꯁꯨ ꯍꯥꯡꯗꯣꯛꯑꯒ ꯀꯩ ꯊꯣꯛꯏꯅꯣꯗꯣ ꯑꯗꯨꯝ ꯌꯦꯡꯕꯗꯨ ꯌꯥꯔꯕꯅꯤꯅ ꯑꯗꯨꯗ ꯑꯗꯨꯝ ꯃꯥꯏ ꯑꯣꯟꯖꯤꯜꯂꯩꯔꯦ
ꯍꯣꯏ ꯅꯍꯥꯟꯋꯥꯏꯗꯤ ꯇꯤꯚꯤꯗꯒ ꯌꯥꯝ ꯄꯥꯎꯁꯦ ꯉꯥꯏꯅꯕꯅꯦ ꯍꯧꯖꯤꯛꯇꯤ ꯑꯗꯨꯝꯅ ꯈꯨꯠꯇꯅꯦ ꯑꯗꯨꯝꯅ ꯍꯥꯏꯗꯤ ꯇꯤꯚꯤꯒꯁꯤ ꯀꯩꯁꯨ ꯌꯦꯡꯅꯗ꯭ꯔꯄꫭꯠꯅꯦꯕ ꯁꯣꯁꯦꯜ ꯃꯦꯗꯤꯌꯥꯁꯤꯗ ꯃꯤꯉꯩꯁꯤ ꯄꯥꯎꯉꯩꯁꯤ ꯑꯗꯨꯝ ꯈꯪꯅꯔꯦꯕ
ꯇꯤꯚꯤ ꯍꯥꯏꯕꯨ ꯇꯤꯚꯤꯒ ꯌꯦꯡꯗꯔꯦ ꯑꯩꯈꯣꯏ ꯇꯤꯚꯤꯒ ꯑꯗꯨꯒꯤ ꯑꯩꯈꯣꯏ ꯕꯕꯥꯅ ꯃꯥꯏ ꯀꯝꯄ꯭ꯌꯨꯇꯔ ꯑꯣꯟꯊꫭꯛꯈꯔꯦ
ꯍꯣꯏ ꯍꯧ ꯇꯤꯚꯤꯒꯤ ꯀꯩꯅꯣꯁꯤꯁꯨ ꯃꯥꯡꯉꯛꯑꯦꯕ
ꯎꯝ ꯕꯥꯉꯦ ꯃꯥꯡꯉꯦ ꯎꯝ ꯁꯣꯁꯦꯜ ꯃꯦꯗꯤꯌꯥꯁꯤꯅ ꯃꯌꯥꯝꯁꯤꯒꯤ ꯋꯥꯈꯜꯂꯣꯟ ꯃꯌꯥꯝꯁꯦ ꯐꯣꯡꯗꯣꯛꯅꯕꯗ ꯁꯨꯝ ꯅꯨꯡꯉꯥꯏꯔꯤꯌꯦ ꯌꯦꯡꯕꯁꯦ ꯑꯃꯅ ꯑꯃ ꯍꯥꯏ ꯑꯃꯅ ꯑꯃ ꯍꯥꯏ ꯈꯔꯅ ꯌꯥꯅꯤꯡꯉꯤ ꯈꯔꯅ ꯌꯥꯅꯤꯡꯗꯦ ꯂꯥꯟꯒꯤꯕꯨ ꯑꯣꯏꯔꯣ ꯃꯤꯒꯤꯕꯨ ꯑꯣꯏꯔꯣ ꯅꯨꯄꯥ ꯅꯨꯄꯤꯒꯤꯕꯨ ꯑꯣꯏꯔꯣ ꯒꯦꯒꯤꯕꯨ ꯑꯣꯏꯔꫭ
ꯍꯣꯏ ꯃꯥꯅꯦ ꯍꯧꯖꯤꯛ ꯀꯥꯏꯁꯦ ꯑꯩꯁꯨ ꯎꯏꯅꯦ ꯒꯦꯒꯤꯁꯦ
ꯊꯥꯒꯠꯅꯔꯛꯄ ꯌꯥꯏ ꯍꯥꯏꯗꯤ ꯌꯥꯕ ꯈꯔ ꯌꯥꯗꯕ ꯈꯔ
ꯃꯥꯅꯤ ꯃꯥꯅꯤ ꯈꯔꯝꯅ ꯁꯞꯄꯣꯔꯠ ꯇꯧꯕ ꯈꯔ ꯈꯔ ꯑꯃꯝꯅ ꯊꯥꯒꯤ ꯑꯗꯨꯝ ꯑꯣꯏꯖꯔꯕ ꯑꯗꯩ ꯃꯣꯏꯁꯦ ꯑꯗꯨꯝ ꯅꯨꯄꯤꯁꯦ ꯄꯥꯝꯃꯛꯇꯕꯗꯒꯤ ꯃꯣꯏ ꯅꯨꯄꯥꯃꯅ ꯑꯗꯨꯝ ꯄꯥꯝꯏꯕ ꯈꯔ ꯄ ꯑꯁꯤꯅꯦꯕ ꯑꯅꯝꯕꯅ ꯌꯥꯅꯗ꯭ꯔꯤꯁꯦ ꯑꯩꯅ ꯁꯨꯝ ꯊꯦꯡꯅꯕ ꯅꯨꯄꯤꯁꯦ ꯀꯌꯥ ꯑꯣꯄꯣꯖꯤꯁꯟꯗ ꯂꯩꯍ ꯍꯧꯗꯦ ꯅꯨꯄꯥꯁꯤꯅ ꯑꯅꯝꯕ ꯂꯩꯍꯔ ꯑꯗꯨ ꯅꯪꯗꯤ ꯀꯔꯤ ꯈꯟꯕꯤ ꯁꯞꯄꯣꯔꯠ ꯇꯧꯕ꯭ꯔꯥ ꯅꯠꯇ꯭ꯔꯒ ꯃꯣꯏꯁꯤ ꯌꯥꯅꯤꯡꯗꯦꯅ ꯇꯧꯕ꯭ꯔꯥ
ꯑꯩꯈꯣꯏ ꯑꯩꯈꯣꯏꯗꯤ ꯑꯗꯨꯝ ꯀꯩꯝꯇ ꯍꯥꯏꯗꯤ ꯑꯩꯈꯣꯏꯅꯣ ꯑꯃꯨꯛ ꯀꯌꯥ ꯀꯌꯥꯝ ꯀꯔꯤꯝ ꯈꯟꯖꯤꯟꯗꯦ ꯍꯥꯏꯗꯤ ꯃꯤ ꯃꯤꯒꯤ ꯑꯄꯥꯝꯕꯅꯤꯗꯅꯀꯣ ꯑꯗꯨ ꯅꯍꯥꯟꯒꯤ ꯑꯍꯜꯉꯩꯒꯤ ꯋꯥꯈꯜꯂꯣꯟꯗꯗꯤ ꯍꯥꯏꯗꯤ ꯑꯗꯨꯃꯥꯏꯅ ꯁꯤꯒꯨꯝꯕꯁꯤ ꯂꯩꯔꯝꯗꯕꯅꯤꯅ ꯃꯣꯏꯗꯕꯨꯗꯤ ꯑꯅꯧꯕ ꯑꯣꯏꯅ ꯊꯣꯛꯑꯒ ꯁꯨꯝ ꯍꯩꯩꯅꯔꯝꯗꯕꯁꯨ ꯌꯥꯎꯔꯝꯒꯅꯤ ꯑꯍꯟꯉꯩ
ꯃꯥꯅꯦ ꯃꯣꯏꯗꯤ ꯍꯩꯅꯖꯗ꯭ꯔꯤꯅꯦ ꯍꯩꯅꯗꯕ ꯍꯥꯏꯕ ꯑꯩꯈꯣꯏ ꯏꯃ ꯑꯣꯏꯣꯏ ꯀꯩ ꯕꯕꯥ ꯑꯣꯏꯣꯏ ꯑꯣꯏꯣꯏ ꯀꯁꯨ ꯃꯣꯏꯒꯤ ꯃꯇꯝ ꯅꯠꯇ꯭ꯔꯕꯅꯤꯅ ꯃꯣꯏꯒꯤ ꯈꯪ ꯈꯪꯖꯔꯝꯃꯣꯏꯕ ꯐꯖꯅꯗꯤ ꯑꯦ
ꯃꯥꯅꯦ ꯑꯗꯨ ꯍꯥꯏꯗꯤ ꯑꯗꯣ ꯑꯩꯈꯣꯏꯗꯤ ꯑꯃꯨꯛ ꯍꯧꯖꯤꯛꯇꯤ ꯀꯩꯝꯇ ꯍꯥꯏꯗꯤ ꯀꯩꯝ ꯈꯟꯗꯦ ꯃꯤ ꯃꯤ ꯍꯥꯏꯗꯤ ꯃꯤ ꯃꯤ ꯅꯨꯡꯁꯤꯅꯕꯅꯤꯅꯀꯣ ꯅꯨꯄꯥ ꯑꯣꯏ ꯄꯤꯌꯒꯦꯅ ꯄꯅ ꯄ ꯄꯥꯟꯕꯅꯁꯨ ꯁꯤ ꯍꯥꯏꯒꯦꯅ ꯄ ꯄꯥꯟ ꯄꯤꯅꯁꯤꯅꯥꯏꯒꯦꯗ ꯑꯗꯨꯝ ꯁꯨꯝꯕꯁꯤꯗꯤ ꯍꯥꯏꯗꯤ ꯑꯦ ꯁꯤꯅꯤ ꯈꯛꯇꯅ ꯅꯨꯡꯁꯤꯅꯕ ꯍꯥꯏ ꯃꯤ ꯅꯨꯡꯁꯤꯅꯕ ꯍꯥꯏꯕꯁꯦ ꯁꯤꯒ ꯁꯤꯒ ꯍꯥꯏꯗꯤ ꯁꯤ ꯅꯨꯄꯥꯒ ꯅꯨꯄꯤꯒ ꯈꯛꯇ ꯅꯨꯡꯁꯤꯅꯅꯤ ꯍꯥꯏꯕꯗꯨ ꯂꯩꯇꯦ ꯑꯗꯨꯃꯥꯏꯅ ꯑꯩꯈꯣꯏꯗꯗꯤ ꯑꯃꯨꯛ ꯑꯗꯨꯒꯤ ꯋꯥꯈꯜꯗꯨ ꯈꯜꯂꯤꯅꯦꯕ
ꯃꯥꯅꯤ ꯆꯨꯝꯃꯤ ꯑꯗꯨꯅꯕꯨꯅꯦ ꯀꯩꯅꯣꯁꯦ ꯑꯩꯈꯣꯏ ꯃꯁꯥꯒꯤ ꯑꯣꯏꯕ ꯄꯥꯔꯠ ꯑꯗꯒꯤ ꯑꯩꯈꯣꯏꯒꯤ ꯁꯦꯛꯁ ꯍꯥꯏꯇꯥꯔꯦ ꯑꯁꯤꯒꯨꯝꯕꯁꯤꯅ ꯃꯍꯧꯁꯥꯒꯤ ꯑꯣꯏꯅ ꯄꯣꯛꯄꯗ ꯌꯥꯎꯖꯔꯁꯨ ꯖꯦꯟꯗꯔ ꯀꯩꯀꯥꯔꯁꯤ ꯑꯗꯨꯝ ꯁꯣꯁꯥꯏꯇꯤꯗ ꯁꯦꯡꯉꯦ ꯈꯣꯠꯂꯦ ꯍꯥꯏꯁꯦ ꯑꯗꯨꯝ ꯆꯨꯝꯃꯤꯕꯅꯦꯕ ꯃꯁꯤ ꯆꯨꯝꯗꯦ ꯍꯥꯏꯕꯗꯤ ꯅꯠꯇꯦꯕ ꯑꯗꯨꯅ ꯑꯗꯨꯝ ꯃꯌꯥꯝꯁꯦ ꯑꯗꯨꯝ ꯂꯩꯅ ꯂꯩꯅ ꯋꯥꯜꯂꯣꯟꯁꯦ ꯍꯣꯡꯉꯛꯄꯅꯦ ꯑꯩꯁꯦ ꯅꯨꯄꯤ ꯑꯣꯏꯖꯔꯝꯃꯁꯨ ꯑꯗꯨꯝ ꯑꯦ ꯅꯨꯄꯤ ꯅꯨꯄꯥꯗ ꯄꯥꯝꯕ ꯑꯗꯨꯃ ꯅꯠꯇꯕ ꯅꯨꯄꯤꯤꯗ ꯅꯨꯄꯤ ꯑꯦꯛꯇ꯭ꯔꯦꯁꯅ ꯍꯥꯏꯔꯛꯄꯗ ꯅꯨ ꯄꯥꯗꯣꯄꯥꯔ ꯄꯄꯥ ꯁꯟ ꯑꯗꯨꯝ ꯑꯣꯏꯕꯅꯤ
ꯃꯥ ꯃꯥꯅꯤ ꯅꯍꯥꯟꯋꯥ ꯑꯁꯦꯡꯀꯤꯗꯤ ꯅꯍꯥꯟꯋꯥꯏꯗꯩꯁꯨ ꯂꯩꯈꯤꯕꯅꯦꯕ ꯅꯍꯥꯟꯋꯥꯏꯗꯒꯤ ꯍꯥꯏꯗꯤ ꯍꯧꯖꯤꯛꯅ ꯑꯃꯨꯛ ꯐꯣꯡꯉꯛꯄꯅꯤꯅ ꯑꯃ ꯍꯥꯏꯗꯤ ꯍꯧꯖꯤꯛꯇꯤ ꯑꯃꯨꯛ ꯃꯤꯉꯩꯁꯤ ꯋꯥꯈꯜꯁꯤ ꯍꯥꯏꯗꯤ ꯑꯣꯄꯟ ꯃꯥꯏꯟꯗꯦꯗ ꯑꯣꯏ ꯍꯥꯏꯗꯣꯏꯕ꯭ꯔꯥ ꯍꯥꯏꯗꯤ ꯋꯥꯈꯜꯁꯤ ꯀꯩꯁꯨ ꯌꯥꯝꯅ ꯀꯩꯅꯣ ꯈꯟꯖꯤꯟꯗꯦꯍꯖꯤꯗꯤꯤ ꯆꯥꯎꯈꯠꯂꯄ
ꯃꯥꯅꯦ ꯃꯥꯅꯦ ꯍꯥꯏꯗꯣꯏꯅꯤ ꯑꯣꯄꯟ ꯃꯥꯏꯗꯦꯇ꯫ ꯅ ꯍꯥꯏꯗꯣꯏꯅꯦ
ꯃꯥꯅꯦ ꯑꯗꯨꯅ ꯅꯍꯥꯟꯋꯥꯏ ꯃꯇꯝꯗꯗꯤ ꯍꯥꯏꯗꯤ ꯑꯃ ꯑꯅꯤꯗꯤ ꯂꯩꯔꯝꯗꯣꯏꯅꯦꯕ ꯂꯩꯔꯁꯨ ꯑꯩꯈꯣꯏꯒꯤ ꯀꯃꯥꯏꯅ ꯍꯥꯏꯗꯣꯏꯔꯦ ꯀꯩꯅꯣꯗꯨꯗ ꯃꯥꯒꯤ ꯂꯩꯔꯤꯕ ꯆꯠꯅꯕꯤ ꯍꯥꯏꯗꯤ ꯂꯩꯔꯤꯕ ꯃꯐꯝꯗꯨꯗ ꯑꯗꯨꯝꯕꯗꯣ ꯀꯌꯥ ꯂꯩꯇꯅꯤꯅꯀꯣ ꯃꯁꯥꯅ ꯍꯥꯏꯗꯤ ꯫ ꯂꯣꯠꯁꯤꯜꯂꯒ ꯂꯩꯔꯤꯕ ꯑꯍꯜ ꯂꯃꯟ ꯃꯌꯥꯝ ꯌꯥꯎꯔꯝꯗꯣꯏꯅꯦꯕ ꯍꯥꯏꯗꯤ ꯆꯥꯃꯁꯤ ꯃꯅꯨꯡꯗ ꯑꯃꯗ ꯑꯣꯏꯔꯁꯨ ꯌꯥꯎꯔꯝꯗꯣꯏꯅꯦꯕ꯫
ꯎꯝ ꯆꯨꯝꯃꯤ ꯆꯨꯝꯃꯤ ꯌꯥꯎꯔꯝꯗꯣꯏꯅꯦ ꯑꯗꯨꯅꯕꯨ ꯃꯇꯝꯗꯨꯗ꯫ ꯍꯥꯏꯗꯤ ꯑꯦ ꯅꯨꯄꯤ ꯅꯨꯄꯤꯗꯨ ꯃꯥꯅ ꯂꯧꯔꯨꯔꯒ ꯅꯨꯄꯤꯗꯨ ꯃꯥꯅ ꯄꯥꯝꯂꯀꯦ ꯍꯥꯏꯕꯒꯨꯝꯕ ꯊꯣꯛꯏꯁꯦ ꯑꯗꯒꯤ ꯅꯨꯄꯤꯗꯨꯗ ꯀꯌꯥ ꯃꯥꯅ ꯃꯥꯒꯤ ꯏꯟꯇꯔꯦꯁꯇꯣ ꯎꯠꯂꯛꯇꯕ ꯑꯗꯨꯝꯕ ꯃꯌꯥꯝ ꯊꯣꯛꯏꯁꯦ꯫ ꯍꯥꯏꯗꯤ ꯑꯗꯨꯒꯨꯝꯕꯁꯨ ꯑꯣꯏꯔꯝꯕ ꯌꯥꯔꯤꯕꯅꯦ
ꯃꯥꯅꯤ ꯃꯥꯅꯤ ꯍꯥꯏꯗꯤ ꯀꯩꯅꯣꯒꯤ ꯁꯃꯥꯖꯀꯤ ꯃꯤꯅꯨꯡꯁꯤ ꯀꯤꯕꯅꯤꯅ ꯑꯃꯨꯛ ꯍꯥꯏꯗꯤ ꯅꯍꯥꯟꯋꯥꯏ ꯃꯇꯝꯗꯗꯤ ꯍꯧꯖꯤꯛ ꯇꯧ ꯃꯤꯁꯤ ꯀꯌꯥ ꯍꯥꯏꯗꯤ ꯁꯃꯥꯖꯀꯤ ꯈꯟꯕꯨꯗꯤ ꯈꯟꯅꯩ ꯈꯟꯗꯕꯁꯨ ꯌꯥꯗꯦ ꯑꯗꯣ ꯍꯥꯏꯗꯤ ꯌꯥꯝꯅ ꯑꯩꯒꯤ ꯄꯨꯟꯁꯤ ꯑꯃꯗ ꯍꯥꯏꯗꯤ ꯁꯃꯥꯖꯀꯤ ꯁꯃꯥꯖ ꯀꯥ ꯍꯦꯟꯅ ꯂꯨꯅ ꯂꯧꯕꯗꯨ ꯑꯣꯏꯔꯛꯇ꯭ꯔꯦꯗꯅ ꯍꯧꯖꯤꯛꯀꯥꯟꯁꯤꯅꯦ ꯑꯃꯨꯛ ꯑꯗꯨꯅ ꯅꯍꯥꯟꯋꯥꯏꯗꯤ ꯑꯃꯨꯛ ꯍꯦꯛꯇ ꯁꯃꯥꯖ ꯃꯤꯅꯣꯛ ꯃꯌꯥꯝꯁꯤꯅꯦꯕ ꯑꯁꯤꯅ ꯍꯥꯟꯅ ꯃꯃꯥꯡ ꯊꯝꯃꯒꯅꯦꯕ ꯇꯧꯅꯔꯝꯃꯤꯁꯦ ꯑꯗꯨꯅ ꯑꯍꯟ ꯃꯌꯥꯝ ꯑꯃ꯫ ꯕꯥꯔꯤ ꯑꯃ ꯂꯩꯔꯝꯅꯦꯕ ꯍꯧꯖꯤꯛ ꯅꯨꯄꯤꯁꯤ ꯂꯧꯁꯤꯜꯂꯨꯔꯒ ꯍꯥꯏꯗꯤ ꯂꯧꯔꯀꯥꯟꯗꯁꯨ ꯐꯖꯅ ꯍꯥꯏꯗꯤ ꯏꯃꯨꯡ ꯐꯦꯃꯤꯂꯤꯗꯨ ꯐꯖꯅ ꯂꯩꯇꯕ
ꯆꯠꯅꯕ ꯍꯥꯏꯕꯗꯨ ꯂꯩꯇꯕꯅꯤꯅ ꯃꯥꯒꯤ ꯋꯥꯈꯜꯂꯣꯟꯗꯁꯨ ꯂꯥꯛꯇꯕ ꯃꯥꯅ ꯃꯥꯁꯤ ꯀꯅꯥꯅꯣꯗꯨ ꯈꯪꯗꯕ ꯍꯥꯏꯇꯥꯔꯦ꯫
ꯍꯣꯏꯅꯦ ꯍꯣꯏ ꯃꯇꯝꯗꯨꯗꯗꯤ ꯂꯩ꯫ ꯇ꯭ꯔꯤꯄꯣꯅꯤ ꯑꯗꯨꯝꯕ ꯑꯗꯣ ꯍꯧꯖꯤꯛꯇꯧ ꯃꯌꯥꯝ ꯄꯪꯇꯧ꯫ ꯊꯣꯛꯂꯛꯄ ꯋꯥꯅꯦ
ꯃꯥꯅꯦ ꯑꯗꯨꯝ ꯍꯣꯡꯉ ꯃꯇꯝꯒꯤ ꯄꯥꯏꯁꯦ ꯀꯅꯥꯅ ꯈꯪꯕꯅꯣ ꯈꯔ ꯂꯩꯔꯒ ꯑ ꯍꯥꯟꯅꯗꯤ ꯑꯣꯄꯣꯖꯤꯠ ꯑꯦꯛꯇ꯭ꯔꯦꯁꯅ ꯍꯥꯏꯔꯝꯃꯦ ꯍꯧꯖꯤꯛꯇꯤ ꯆꯞ ꯃꯥꯟꯅꯕ ꯃꯁꯦꯜ ꯉꯥꯛꯇ ꯑꯣꯏꯈꯤꯕꯁꯨ ꯇꯝꯕ ꯉꯝꯕ ꯅꯠꯇꯦ꯫
ꯑꯁꯦꯡꯕ ꯑꯁ ꯍꯧꯖꯤꯛꯀꯥꯟꯁꯦ ꯕꯦꯔꯥꯅꯤ ꯄꯨꯣꯔꯥ ꯁꯨꯝꯕꯁꯦ ꯍꯥꯏꯗꯤ ꯃꯌꯥꯝ ꯊꯣꯛꯔꯛꯑꯦꯕ ꯑꯃꯨꯛ ꯑꯃ ꯁꯨꯝ ꯊꯣꯛꯈꯤꯕꯗꯒꯤ ꯑꯦ ꯑꯩꯁꯨ ꯂꯣꯠꯁꯤꯜꯂ ꯂꯩꯔꯣꯏꯒꯦꯀꯣ ꯑꯩꯁꯨ ꯊꯣꯛꯀꯅꯤ ꯃꯌꯥꯝ ꯃꯃꯥꯡꯗ ꯑꯗꯨꯝꯕꯁꯨ ꯌꯥꯝ ꯑꯣꯏꯔꯦꯗꯅ
ꯑꯗꯨꯝ ꯅꯁꯥꯃꯛꯁꯦ ꯅꯠꯆꯗ꯭ꯔꯁꯨ ꯑꯗꯨꯝ ꯃꯌꯥꯝꯒꯤ ꯇ꯭ꯔꯦꯟꯁꯤꯗ ꯌꯥꯎꯕ ꯍꯥꯏꯇꯥꯔꯦ꯫ ꯑꯦ ꯑꯗꯨꯃ ꯍꯥꯏꯗꯤ ꯀꯩ ꯍꯥꯏꯅꯤ ꯋꯥꯔꯤ ꯋꯥꯇꯥꯏꯗ ꯑꯣꯏꯔꯣ ꯗꯤ ꯐꯤꯂꯝ ꯗꯧꯅ ꯊꯣꯛꯂꯛꯏ ꯃꯌꯥꯝꯁꯦ ꯑꯗꯨꯝ ꯁꯤꯗ ꯉꯥꯎꯖꯕ ꯃꯁꯥꯁꯦ ꯑꯗꯨꯝ ꯏꯁꯇ꯭ꯔꯦꯠ ꯑꯣꯏꯖꯔꯁꯨ
ꯍꯣꯏ ꯍꯣꯏ ꯁꯨꯝꯕꯗ ꯉꯥꯎꯕ ꯂꯩꯔꯤꯅꯦ ꯃꯌꯥꯝ ꯍꯧꯖꯤꯛ ꯊꯣꯛꯂꯛꯏꯕ ꯐꯤꯂꯝ ꯐꯤꯂꯝ ꯃꯌꯥꯝꯁꯦ ꯐꯥꯎꯔꯤꯁꯦ ꯑꯌꯥꯝꯕꯅ ꯑꯩꯅ ꯁꯨꯝ ꯈꯟꯕꯗ ꯅꯨꯄꯤꯅ ꯌꯥꯝꯕꯅꯤ ꯌꯦꯡꯉꯤꯁꯦ
ꯑꯁꯨ ꯑꯩꯖꯤ ꯈꯜꯂꯦ ꯅꯨꯄꯤꯅ ꯉꯛꯇꯥꯅꯦ
ꯃꯥ ꯅꯨꯄꯤꯅ ꯑꯌꯥꯝꯕꯅꯦ ꯍꯥꯏꯗꯤ ꯅꯨꯄꯤꯗꯨꯅ ꯀꯩꯅꯣ ꯑꯣꯏ ꯍꯥꯏꯕ ꯅꯠꯇꯕ ꯍꯥꯏꯗꯤ ꯃꯁꯥ ꯏꯁꯇꯦꯠ ꯂꯣꯏꯖꯔꯁꯨ ꯑꯗꯨꯝꯕꯗ ꯍꯧꯖꯤꯛꯁꯦ
ꯃꯥꯅꯤ ꯃꯥꯅꯤ
ꯑꯗꯨꯝꯕꯗ ꯄꯨꯔꯥ ꯇ꯭ꯔꯦꯟꯅꯦꯅꯅꯦꯕ ꯆꯠꯅꯩꯁꯦ
ꯃꯥ ꯆꯠꯁꯤ ꯃꯁꯥꯅ ꯄ ꯂꯩꯔꯁꯨ ꯎ ꯂꯩꯇ꯭ꯔꯁꯨꯝ ꯁꯤꯡꯒꯜꯒꯨꯝꯕ ꯑꯗꯨ ꯆꯁꯤꯡꯒꯔ ꯃꯒ ꯗ꯭ꯔꯁꯨ ꯑꯗꯨꯝ ꯂꯣꯏꯅꯃꯛ ꯍꯥꯏꯗꯤ ꯑꯌꯥꯝꯕꯅ ꯑꯗꯨꯝ ꯁꯦꯟꯁꯁ ꯑꯃ ꯈꯣꯝꯒꯠꯂꯨꯔꯗꯤ ꯑꯗꯨꯝ ꯅꯨꯄꯤꯅꯤ ꯉꯥꯛꯇꯕꯨ ꯑꯣꯏꯔꯝꯃꯦꯁꯨ ꯈꯪꯗ꯭ꯔꯦ
ꯃꯥꯅꯦ ꯑꯗꯩꯗꯤ ꯁꯨꯝ ꯑꯩꯅ ꯁꯨꯝꯉꯔꯦ ꯍꯥꯏꯗꯤ ꯅꯨꯄꯥꯗꯒꯥꯡ ꯁꯨꯝꯕ ꯌꯦꯡꯉꯤꯕ ꯑꯗꯩꯗꯤ ꯁꯨꯝꯕ ꯀꯩꯅꯣ ꯇꯧꯔꯤꯁꯤ ꯀꯩꯁꯨ ꯀꯩꯅꯣꯅꯤ ꯏꯁꯇ꯭ꯔꯦꯠ ꯀꯥꯡꯕꯨꯅꯗꯤ ꯌꯦꯡꯗꯦꯕ ꯑꯗꯨꯝ ꯍꯥꯏꯗꯤ ꯈꯔ ꯁꯨꯝ ꯊꯦꯛꯆꯕ ꯑꯗꯩꯗꯤ ꯍꯣꯡꯃꯣꯡ ꯍꯥꯏꯇꯥꯔꯦ ꯑꯗꯩ ꯀꯩꯅꯣꯒꯨꯝꯕ ꯍꯥꯏꯗꯤ ꯒꯦꯒꯨꯝꯕ ꯁꯨꯝꯕꯅꯅꯦꯕ ꯅꯨꯄꯥꯗ ꯌꯦꯡꯉꯁꯤ ꯊꯤꯒꯠꯂꯨꯔꯗꯤ ꯍꯥꯏꯗꯤ ꯀꯩꯁꯨ ꯌꯦꯡꯕꯨꯗꯤ ꯌꯦꯡꯉꯤꯅꯦ ꯑꯗꯨꯁꯨ ꯁꯨꯝ ꯑꯌꯥꯝꯕ ꯊꯤꯒꯠꯂꯨꯀꯥꯟꯗ ꯅꯨꯄꯤꯅ ꯑꯌꯥꯝꯕ ꯌꯦꯡꯉꯤꯅꯦ ꯑꯦ ꯌꯦꯡꯗ꯭ꯔꯣ ꯑꯗꯩꯗꯤ ꯅꯨꯄꯥꯅ ꯌꯦꯡꯉꯨꯕꯁꯤ ꯊꯤꯒꯠꯂꯨ ꯀꯥꯟꯗꯅ ꯦꯒꯨꯝꯕ ꯑꯗꯩꯗꯤ ꯑꯗꯩ ꯍꯣꯡꯉ ꯁꯨꯝ ꯅꯨꯄꯤ ꯁꯥꯅꯤꯡꯕ ꯂꯩ ꯑꯁꯨꯝꯕꯅ ꯌꯦꯡꯉꯦꯕ ꯑꯗꯣ ꯀꯌꯥ ꯏꯁꯇ꯭ꯔꯦꯠ ꯅꯨꯄꯥꯁꯤꯗꯅ ꯑꯃꯨꯛ ꯏꯁꯇ꯭ꯔꯦꯠꯉꯩꯁꯤꯅ ꯀꯌꯥ ꯁꯒꯨꯝꯕꯁꯤ ꯌꯦꯡꯗꯕ ꯃꯥꯜꯜꯂꯤ ꯃꯣꯏꯗꯤ ꯑꯃꯨꯛ ꯍꯩꯅꯔꯝꯃꯣꯏꯗ꯭ꯔꯤꯕꯅꯤ
ꯍꯥꯏꯅꯔꯝꯃꯣꯏꯗ꯭ꯔꯕꯅꯦ ꯑꯦ ꯅꯨꯄꯤꯗꯁꯨ ꯂꯩꯔꯤꯕꯅꯦ ꯍꯅꯗꯕ ꯑꯗꯨ ꯈꯔ ꯍꯥꯏꯗꯤ ꯁꯨꯝ ꯋꯥꯈꯜꯂꯣꯟꯗ ꯀꯌꯥ ꯈꯪꯖꯤꯟꯗ ꯍꯥꯏ ꯇꯥꯔꯦ ꯇꯨ ꯑꯥ ꯑꯣꯄꯟ ꯃꯥꯏꯟꯗꯦꯠ ꯑꯣꯏꯕ ꯑꯗꯨꯝ ꯐ꯭ꯔꯤꯗ ꯐ꯭ꯂꯣꯗ ꯀꯣꯏꯆꯠ ꯆꯠꯄ ꯀꯥꯡꯕꯨ ꯑꯗꯨꯝ ꯀꯩꯝ ꯈꯟꯖꯤꯜꯂꯨꯗꯕ ꯑꯗꯨꯝ ꯃꯌꯥꯝ ꯑꯃ ꯑꯣꯄꯤꯅꯤꯌꯟꯁꯨ ꯑꯗꯨꯝ ꯌꯥꯅꯤꯡꯕ ꯑꯗꯨꯒꯨꯝꯕ ꯃꯌꯥꯝꯁꯤꯅꯅꯦꯕ ꯑꯗꯨꯝ ꯁꯞꯄꯣꯔꯠ ꯍꯥꯏꯇꯥꯔꯦ ꯑꯗꯨ ꯃꯣꯏꯁꯦ ꯑꯋꯥ ꯝ ꯑꯣꯏꯔꯕꯅꯦ ꯅꯍꯥꯟ ꯅꯣꯡꯕ ꯃꯩꯁꯦ ꯃꯌꯥꯝꯁꯤꯅ ꯀꯔꯤ ꯋꯥꯈꯜ ꯈꯜꯂꯒ ꯌꯦꯡꯕꯅꯣ ꯍꯥꯏꯔꯒ ꯌꯥꯝ ꯐꯖꯕ ꯐꯤꯂꯝ ꯑꯃ ꯌꯦꯡꯉꯨꯦꯕ ꯑ ꯍꯧꯖꯤꯛꯇꯤꯒꯤꯒꯤ ꯍꯥꯏꯇꯥꯔꯦ ꯑꯗꯨꯅ ꯐꯤꯂꯝꯁꯤꯗ ꯑꯣꯏꯔꯝꯃꯤꯕꯁꯦ ꯒꯦꯒꯩꯁꯤꯅ ꯀꯌꯥꯝ ꯋꯥꯒꯦ ꯍꯥꯏꯕ ꯑꯗꯨꯒꯨꯝꯕ ꯏꯁꯇ꯭ꯔꯒꯜꯗꯨꯅꯦꯕ ꯑꯣꯏꯔꯝꯃꯤꯕꯁꯦ ꯑꯗꯨꯝ ꯌꯥꯝ ꯐꯖꯕ ꯐꯤꯂꯝꯅꯦ ꯅꯪꯅ ꯄꯥꯝꯃꯕꯗꯤ ꯑꯩ ꯍꯥꯏꯔꯀꯦ ꯑꯗꯨꯝ ꯅꯪꯗꯤ ꯃꯦꯁꯦꯁ ꯇꯧꯔꯀꯦ
ꯍꯣ ꯍꯣ ꯍꯣꯏ ꯍꯥꯏꯔꯣꯑꯣ ꯌꯦꯡꯒꯦ ꯑꯩꯁꯨ ꯀꯃꯥꯏꯅ ꯇꯧꯔꯤꯅꯣꯗꯨꯀꯣ ꯍꯥꯏꯗꯤ ꯃꯣꯏꯅ ꯑꯃꯨꯛ ꯍꯥꯏꯗꯤ ꯅꯨꯄꯥꯒ ꯅꯨꯄꯤꯒ ꯅꯨꯡꯁꯤꯅꯕꯁꯤꯗ ꯊꯦꯡꯅꯔꯤꯕ ꯑꯋꯥꯕꯁꯤꯗ ꯃꯣꯏꯅ ꯍꯦꯟꯗꯣꯏꯅꯦꯕ
ꯃꯥꯅꯦ ꯃꯥ
ꯐꯦꯃꯤꯂꯤ ꯄ꯭ꯔꯦꯁꯥ
ꯎꯝ ꯑꯗꯒꯤ ꯀꯩꯅ ꯍꯥꯏꯗꯤ ꯀꯃꯥꯏ ꯍꯥꯏꯅꯤ ꯃꯕꯥꯅꯤꯅꯗꯤ ꯃꯕꯥꯅꯤꯁꯦ ꯍꯁꯕꯦꯟꯅꯦ ꯍꯁꯕꯦꯟ ꯍꯁꯕꯦꯟꯅꯦꯅ ꯈꯟꯖꯔꯒ ꯇꯧꯔꯁꯨ ꯍꯌꯦꯡ ꯕꯥꯅꯤꯅ ꯀꯩꯅꯩꯅꯣꯒꯨꯝꯕ ꯊꯕꯛ ꯑꯃ ꯇꯧꯔꯝꯗꯥ ꯍꯥꯏꯔꯣ ꯅꯠꯇ꯭ꯔꯒ ꯅꯨꯄꯥꯁꯤ ꯅꯥꯔꯦ ꯈꯣꯠꯂꯦ ꯁꯔꯖꯔꯤ ꯇꯧꯔꯝꯗꯥꯏ ꯍꯥꯏꯔꯣ ꯑꯗꯨꯗ ꯁꯤꯒꯅꯦꯆꯔꯁ ꯇꯧꯔꯝꯗꯥꯏꯒꯨꯝꯕꯗ ꯑꯣꯊꯣꯔꯥꯏꯁ ꯑꯣꯏꯗꯦꯅ ꯌꯥꯍꯟꯗꯕꯒꯨꯝꯕ ꯗꯣꯛꯇꯔꯒꯨꯝꯕꯅ ꯑꯗꯨꯝꯕ ꯇꯨꯝ ꯁ꯭꯭ꯔꯒꯜ ꯌꯥꯝ ꯍꯤꯡꯀꯣꯂꯦ
ꯍꯣꯏ ꯁꯤꯒꯨꯝꯕꯁꯦ ꯑꯩꯈꯣꯏꯒꯤ ꯁꯔꯀꯥꯔꯅꯁꯨ ꯍꯥꯏꯐꯦꯠꯀꯣ ꯃꯣꯏꯒꯤ ꯀꯃꯥꯏꯅ ꯍꯥꯏꯗ꯭ꯔꯦ ꯃꯣꯏꯒꯤ ꯁꯨꯃꯥꯏꯅ ꯊꯝꯕꯤꯒꯗꯕꯅꯤ ꯍꯥꯏꯗꯤ ꯑꯇꯣꯞꯄ ꯂꯝꯗꯁꯨ ꯃꯌꯥꯝ ꯍꯧꯛꯇꯤ ꯀꯩꯅꯣ ꯊꯝꯅꯔꯦ ꯑꯗꯇꯩꯗꯤ ꯑꯇꯣꯞꯄ ꯂꯝꯗ ꯃꯌꯥꯝ ꯌꯥꯗꯕꯁꯨ ꯂꯩꯔꯤ ꯑꯗꯣ ꯑꯌꯥꯝꯕꯅꯗꯤ ꯍꯧꯖꯤꯛꯁꯦ ꯃꯣꯏꯁꯤ ꯌꯥꯔꯛꯑ ꯭ꯔꯣ
ꯑ ꯌꯥꯔ ꯑꯣ ꯐꯔꯦ ꯐꯔꯦ ꯑꯗꯨꯗꯤ ꯑꯩꯁ ꯅꯣꯡꯃ ꯑꯃꯨꯛ ꯊꯦꯡꯅꯔꯒ ꯋꯥꯔꯤ ꯌꯥꯝꯃꯅ ꯣꯏꯁꯁꯤ ꯂꯁꯦ
ꯍꯣꯏ ꯍꯣꯏ ꯍꯣꯏ ꯍꯣꯏ ꯍꯣꯏ ꯍꯣꯏ ꯇꯨꯝꯃꯒꯦ ꯋꯥꯔꯤꯁꯨ ꯌꯥꯝ ꯅꯨꯡꯉꯥꯏ ꯃꯇꯨꯡꯗ ꯇꯥꯔꯁꯦ
ꯑꯥ ꯊꯃꯦ ꯊꯃꯦ
ꯎ